ꯑꯥ
ꯅꯨꯡꯉꯥꯏꯇ꯭ꯔꯕ꯭ꯔꯣ
ꯍꯥꯥ
ꯅꯨꯡꯉꯥꯏꯇ꯭ꯔꯕ꯭ꯔꯣ
ꯅꯨꯡꯉꯥꯏꯇꯦ ꯃꯥꯡꯃꯪ
ꯑꯗꫭ ꯑꯩ ꯑꯃ ꯑꯃꯁ‌ꯦ ꯅꯪ ꯄꯥꯏꯒꯦꯁꯨ ꯄꯥꯏꯌꯣ
ꯅꯠꯇ‌ꯦ ꯅꯪꯒꯤ ꯅꯠꯇꯦꯍ‌ꯦ ꯑꯩꯒ ꯉꯁꯥꯏ ꯅꯨꯄꯥ ꯑꯃꯁꯤꯅꯗꯁꯨ ꯌꯥꯗꯦꯕ
ꯍꯣꯏ ꯈꯪꯉꯦꯕ ꯑꯗꯣ ꯅꯪ ꯀꯩ ꯇꯧꯔꯗꯤ ꯑꯃꯁꯦ ꯄꯥꯏꯌꯣꯕ
ꯁꯨꯡꯗꯥꯏꯗꯤ ꯀꯩꯅꫭ ꯅꯪꯅ ꯑꯩꯀꯥꯎꯗꫭ ꯂꫭꯏꯁꯟꯗꯅ ꯑꯩ ꯁꯨꯡ ꯄꯥꯏꯔꯥꯔꯣ
ꯄꯥꯏꯌꯨ ꯀꯩꯅꯣ ꯇꯪꯈꯥꯏ ꯇꯪꯈꯥꯏ ꯇꯪꯈꯥꯏ ꯇꯪꯈꯥꯏ ꯇꯪꯈꯥꯏ ꯇꯧꯃꯤꯟꯅꯔꯁꯦ
ꯑꯁ ꯄꯩꯁꯥ ꯌꯦꯟꯅꯕꯒꯨꯝꯅ ꯌꯦꯟꯅꯔꯁꯦ ꯍꯥꯏꯕ꯭ꯔꯣ
ꯍꯣꯏ
ꯁꯝꯃꫭ ꯑꯩꯖꯨ ꯇꯨꯝꯃꯒ ꯅꯨꯡꯗꯤꯟ
ꯑꯁ ꯑꯩ ꯅꯪ ꯑꯩꯉꯣꯟꯗ ꯀꯣ ꯇꯧꯔꯛꯄꯗ ꯍꯥꯏꯕ ꯉꯁꯥꯏ ꯅꯨꯄꯥꯗꯨꯁꯨ ꯅꯨꯡꯉꯥꯏꯇ꯭ꯔꯦꯕ
ꯑꯥ
ꯑꯩꯉꯣꯟꯗ ꯀꯩꯗꯧꯔꯕ꯭ꫪ ꯈꯪꯗ‌ꯦ
ꯈꯪꯗꯦ ꯑꯩꯁꯨ
ꯅꯣꯡꯃ ꯇꯧꯔꯛꯈꯅꯤ ꯍꯥꯏꯈ꯭ꯔꯦ ꯃꯥꯅ꯫
ꯎꯝ
ꯀꯔꯤꯒꯤ ꯑ ꯉꯥꯏꯈꫭꯀꫭ ꯄꯥꯏꯌꫭꯀꫭ
ꯋꯥꯟ
ꯀꯔꯤꯅꫭꯅ‌ꯦ
ꯄꯣꯡꯊꯥꯕꯗꯨ ꯀꯔꯤ - ꯀꯔꯤ ꯆꯪꯈ꯭ꯔꯕ꯭ꯔꯣ ꯈꯪꯊ‌ꯦ꯫ ꯑꯩꯅ ꯉꯝꯈ꯭ꯔꯦ ꯍꯥꯂꫭ
ꯎꯝ ꯀꯥꯎꯒꯅꯨꯀꯣ
ꯁꯥꯎꯗꯦꯃꯤ ꯅꯪ ꯅꯠꯇꯦ ꯃꯤ ꯑꯁ ꯀꯩꯅꯣꯅꯦ ꯍꯦ ꯅꯪ ꯇꯧꯕꯒꯤ ꯉꯥꯏꯔꯦ
ꯅꯪ ꯀꯌꯥ ꯋꯥꯠꯂꯤꯒꯦ
ꯁꯤꯁꯦ ꯑꯁ ꯉꯁꯤꯒꯤ ꯃꯁꯤꯡ ꯊꯥꯡꯅꯤꯡꯗ꯭ꯔꯅ ꯌꯥꯝ ꯌꯥꯝ ꯁꯤꯕꯤꯗꯣ ꯃꯉꯥ ꯑꯃ ꯍꯥꯗ ꯇꯔꯥꯇꯔꯨꯛ ꯑꯣꯏꯕ
ꯑ
ꯍꯥꯥ
ꯍꯔꯥꯎꯗꯦ ꯑꯃꯐꯥꯎ ꯍꯣꯏ ꯇꯔꯥꯇꯔꯨꯛ ꯑꯃꯗꯨꯅ ꯃꯥꯄꯟ ꯑꯃꯗꯨꯖꯨ ꯃꯥꯄꯟ ꯑꯃꯁꯨ ꯑꯗꯨꯁꯨ ꯃꯤꯇ‌ꯦꯛ ꯉꯥꯛꯇꯅꯤ ꯎꯝ
ꯎꯝ ꯑꯌꯥꯕ ꯃꯤꯗꯨ ꯑꯗꯨꯝ ꯇꯧꯈ꯭ꯔꯣ
ꯌꯥꯝ ꯗꯥꯏꯗꯤ
ꯑꯌꯥꯕ ꯑꯌꯥꯕ ꯅꯪꯅ ꯇꯧꯕ ꯌꯥꯕ
ꯍꯣꯏ ꯅꯪꯒꯤꯁꯨꯉꯁꯥꯏꯅ ꯌꯥꯔꯝꯕꯅꯦ ꯀꯩꯔ ꯈꯪꯗꯦ꯫
ꯑꯩ ꯍꯥꯏꯕꯗꯤ ꯑꯗꯨꯝ ꯆꯦꯟꯁ ꯇꯧꯕꯒꯤꯔ ꯈꯪꯗ‌ꯦ
ꯆꯠꯇꯦ ꯈꯪꯗꯦ ꯀꯔꯤꯒꯤꯔꯥ ꯒꯌ꯭ꯥꯟ ꯇꯥꯗꯦ꯫
ꯉꯔꯥꯡ ꯅꯪꯒꯤ ꯅꯨꯄꯥꯗꫭ ꯀꯔꯤ ꯍꯥꯏ ꯍꯥꯏꯌꯦꯕ?
ꯃꯤ ꯅꯥꯟꯅꯗꯦ ꯍꯥꯏꯌꯛꯑꯦ ꯀꯔꯤꯁꯨ ꯍꯥꯏꯗꯦꯗ꯫
ꯑꯁ ꯏꯀꯥꯏꯕꯨ ꯏꯀꯥꯏꯔꯤꯗ ꯍꯧꯖꯤꯛ ꯈꯟꯕꯒ꯫
ꯃꯤ ꯃꯤꯒꯤꯅꯦ ꯍꯥꯏꯔꯛꯄꯅꯦ ꯑꯗꯨꯝ ꯀꯩ ꯍꯥꯏꯔꯨꯅꯤ ꯈꯜꯂꯒ ꯈꯨꯝꯗ꯭ꯔꯕ ꯑꯩꯁꯨ꯫ ꯇꯨꯝꯅꯤꯡꯕꯁꯦ ꯍꯧꯔꯦ ꯑꯗꫭ ꯇꯨꯝꯕꯁꯨ ꯌꯥꯗꯕꯤ꯫
ꯑꯩꯁꯨ ꯇꯨꯝꯅꯤꯡꯉꯦ ꯑꯁ ꯍꯧꯖꯤꯛꯀꯤ ꯑꯩꯒꯤ ꯍꯦꯛ ꯏꯃꯥꯡꯗ ꯎꯆꯦꯛ ꯑꯃ ꯄꯥꯏꯔꯛꯑꯦ ꯃꯊꯤ ꯐꯥꯏꯈ꯭ꯔꯤꯕ꯫
ꯑꯆꯧꯕꯔꫭ ꯃꯆꯥꯔꫭ?
ꯃꯊꯤ ꯐꯥꯏꯅ- ꯐꯥꯏꯅ ꯀꯩꯅꫭ ꯇꯧꯕ
ꯎꯝ
ꯑꯁ ꯀꯩ ꯍꯥꯏꯗꯣꯏꯅꯣ ꯈꯪꯗ꯭ꫪ‌ꯦꯗ꯫
ꯅꯪ ꯅꯨꯡꯊꯤꯟꯇꯨꯝꯗꯦ
ꯀꯔꯤꯒꯤ?
ꯇꯨꯝꯕꯒꯥ ꯑꯝꯇ ꯌꯥꯗꯦ ꯑꯩꯁꯦ
ꯀꯔꯤꯒꯤꯅꯣ?
ꯀꯣꯛꯁꯦ ꯑꯃꯗ ꯈꯜꯂꯒ ꯂꯩꯔꯕꯒꯤ
ꯑꯣ
ꯑꯩꯁꯦ ꯉꯁꯤꯒꯤ ꯂꯥꯏꯔꯤꯛ ꯃꯔꯨ ꯑꯝꯕꯨ ꯄꯥꯗꯦ ꯅꯣꯏ ꯑꯩ ꯀꯩꯝ ꯇꯧꯗꯦ ꯁꯨꯝ
ꯑꯁ ꯈꯣꯏꯗꯤ ꯃꯊꯥ ꯁꯥꯕꯅ ꯃꯊꯥ ꯁꯥꯕꯅ
ꯑꯩ ꯃꯊꯥ ꯌꯥꯝ ꯁꯥꯢ ꯀꯥꯏꯗ ꯂꯩꯕ꯭ꯔꯣ ꯀꯥꯏꯗ ꯂꯩꯒꯦ
ꯃꯁꯔꯨꯝꯗ
ꯎꯝ ꯢꯁꯤꯡ ꯃꯈꯣꯟ ꯇꯥꯕ ꯑꯗꯨꯗꯤ
ꯑꯃꯗꯣ ꯇꯨꯝꯃꯤꯔꯣ?
ꯑꯝꯇ ꯃꯨꯠꯊꯠꯄꯤꯈ꯭ꯔꯣꯅꯦ
ꯀꯔꯤ?
ꯍꯧꯒꯠꯅꯤꯡꯗꯦ ꯀꯣꯛ ꯆꯤꯛ ꯑ ꯑꯩ ꯉꯁꯤ ꯀꯩꯗꯧꯔꯕꯅꯣ ꯈꯪꯗꯦꯅꯦ꯫
ꯍꯌꯦꯡꯔꯥ ꯂꯥꯛꯂꯤꯁꯦ
ꯍꯥꯏꯗꯤ
ꯍꯥ ꯑ ꯒꯟꯗꯤꯗꯣ
ꯀꯔꯤꯕꯨꯅꯣ ꯑꯣ ꯂꯥꯛꯅꯤꯡꯉꯥꯏ ꯃꯥꯜꯂꯦ ꯃꯣꯏ ꯌꯦꯡꯁꯦ ꯃꯥꯜꯂꯦ
ꯋꯥꯔꯁꯨ ꯋꯥꯅ ꯑꯩ ꯑꯅꯤꯔ ꯑꯍꯨꯝꯔ ꯇꯧꯔꯒꯦꯀꯣ
ꯑꯣ ꯑꯣ ꯇꯧꯑꯣ ꯇꯧꯑꯣ ꯑꯩꯁꯨ ꯇꯧꯅꯤꯡꯉꯥꯢꯅꯤ ꯍꯣꯔꯦꯟ
ꯎꯝ
ꯅꯪꯒꯤꯗꯤ ꯀꯌꯥ ꯑꯣꯏꯔꯦ ꯁꯤ
ꯑꯥ ꯑꯥꯅꯦ ꯀꯣ ꯎꯝ ꯁꯨ ꯃꯥꯜꯂꯦ
ꯇ꯭ꯔꯥꯅꯤꯄꯥꯟ
ꯇꯥꯕ꯭ꯔꯣ ꯇꯔꯥꯅꯤꯄꯥꯟ ꯍꯣ ꯇꯔꯥꯅꯤꯄꯥꯟ ꯑꯗꯨ ꯑꯩꯗꯤ ꯌꯥꯔꯗꯤ ꯁꯤꯗꯣ ꯂꯣꯏꯁꯤꯟꯅꯤꯡꯕ ꯑꯣ ꯃꯤ ꯂꯩꯇꯕꯅꯤ ꯅꯪꯁꯨ ꯇꯧꯕꯅꯤꯅ
ꯍꯣꯏ ꯑꯗꯨꯒꯤ
ꯃꯤ ꯄꯥꯏꯕꯤꯅꯤꯉꯥꯏ ꯈꯛꯇ ꯂꯩꯕ ꯑꯣꯢꯔꯗꯤ ꯐꯗꯣꯢꯕ
ꯅꯨꯄꯥ ꯍꯣꯢ ꯄꯨꯡꯇꯧ ꯇꯧꯋꯣꯅ
ꯀꯅꯥꯕꯣ
ꯅꯨꯄꯥ ꯍꯣꯏꯗꯣ
ꯃꯣꯁꯨ ꯇꯧꯔꯛꯀꯦ ꯑꯗꯨꯅꯤ
ꯑꯩꯗꯤ ꯑꯁꯦꯡꯕ ꯑꯩꯗꯤ ꯇꯧ ꯃꯣꯏ ꯇꯧꯅꯤꯡꯗꯦꯕꯀꯣ ꯍꯥꯏꯕꯗꯤ ꯅꯣꯏ ꯅꯣꯏꯒꯤ
ꯎꯝ
ꯅꯣꯏꯒꯤ ꯂꯩ ꯍꯥꯏꯕꯒꯤ ꯑꯩ
ꯑꯩꯁꯨ ꯎꯄꯥꯏ ꯉꯁꯥꯢ ꯇꯧꯕꯅꯦꯕ ꯀꯅꯥꯁꯨ ꯂꯩꯇꯕꯒꯤ ꯑꯗꯨꯒꯤ ꯂꯥꯢꯔꯤꯛꯁꯨ ꯄꯥ ꯆꯪꯉꯛꯇ꯭ꯔꯕ ꯁꯨꯝ
ꯅꯣꯏꯁꯨ ꯋꯥꯔꯤꯁꯤ ꯁꯅꯥ ꯅꯣꯏꯁꯨ ꯋꯥꯔꯤꯁꯤꯅꯕꯅꯤꯅ ꯍꯥꯏꯕꯒꯤ
ꯎꯝ
ꯑꯗꯣ ꯏꯃꯥꯟꯅꯕꯤ ꯑꯃꯗ ꯇꯦꯛꯁꯤꯟꯕꯒꯤ ꯋꯥꯔꯤ ꯁꯅꯤꯡꯉꯥꯏ ꯂꯩꯇꯦꯕ ꯑꯗꯨꯒꯤ ꯇꯧꯕꯁꯤ ꯇꯂꯦ ꯃꯥꯅꯗꯤ ꯃꯥꯅꯗꯤ ꯏꯕꯥꯅꯤ ꯁꯥꯟꯅꯔ ꯁ ꯁꯥꯟꯅꯔꯁꯨ ꯈꯣꯠꯆꯗꯦ ꯍꯥꯏꯅ ꯍꯣꯏ ꯁꯨꯅꯤꯡꯉꯥꯏ ꯂꯩ ꯇꯦꯕ ꯃꯔꯝꯗꯣ
ꯎꯝ ꯂꯩꯇꯦ ꯑꯗꯨꯒꯤ ꯎꯝ
ꯂꯥꯛꯈ꯭ꯔꯣ
ꯇꯥꯢꯌꯦ ꯇꯨꯝꯈꯔꯗꯣꯢꯅꯦ ꯀꯣꯛ ꯌꯥꯝ ꯆꯤꯛ ꯑꯦ ꯍꯩ ꯍꯥ ꯃꯤ ꯌꯤꯝ ꯁꯤꯟꯅꯤꯡꯕꯅ ꯑꯩ ꯉꯁꯤꯗꯤ
ꯀꯔ ꯀꯅꯥꯅꯣ
ꯃꯤ ꯉꯁꯤ ꯃꯌꯥꯝ ꯑꯅꯤ ꯁꯨꯢ ꯅꯨꯄꯥ ꯑꯃꯒ ꯅꯨꯄꯤ ꯑꯃꯒ
ꯅꯨꯄꯤꯅ ꯀꯅꯥ
ꯅꯨꯄꯥ ꯑꯩ ꯅꯨꯄꯥ ꯅꯨꯄꯤꯅꯤ ꯏꯅꯥꯛꯇ ꯍꯤꯞꯄꯤ ꯅꯨꯄꯤ
ꯃꯥꯗꯤ ꯀꯩꯒꯤ
ꯀꯩꯒꯤꯅꯣꯕ?
ꯑꯣ ꯑꯉꯥꯡ ꯁꯉꯥꯡ ꯌꯥꯝ ꯊꯤꯕꯒꯤ꯫
ꯑꯦꯁ ꯀꯩ ꯍꯥꯏꯔꯛꯏꯕ ꯅꯉꯣꯟꯗ?
ꯀꯃꯥꯏꯅꯒꯣ ꯑꯗꯨ ꯑꯣꯏꯔꯁꯨ ꯅꯪꯒꯤ ꯀꯣꯜ ꯄꯥꯏꯈꯠꯇꯕꯗꯣ ꯉꯥꯏꯍꯥꯛꯇꯪ ꯋꯥ ꯉꯥꯡ ꯅꯔꯨꯕꯩꯅꯤ
ꯑꯁ ꯑꯗꯨꯕꯨ
ꯎꯝ
ꯆꯠꯄꯤꯈ꯭ꯔꯅꯤ
ꯑꯩ ꯆꯠꯂꯝꯗꯥꯏꯗ ꯑꯁ ꯑꯩꯈꯣꯏꯔꯣꯝꯗ ꯂꯩꯕ꯭ꯔꯣ?
ꯑꯥ ꯁꯣꯝꯗ ꯂꯩꯌꯦ꯫
ꯈꯪꯗꯦ ꯅꯨꯡꯁꯤꯠ ꯑꯏꯪꯕ ꯂꯥꯛꯑꯦ ꯑꯗꯨꯗ ꯂꯦꯞꯄꯦ꯫
ꯎꯝ ꯑꯩ ꯌꯥꯝ ꯇꯨꯝꯅꯤꯡꯈꯔ꯭ꯦ
ꯍꯣꯏ ꯇꯨꯝ
ꯑꯩꯒꯤ ꯅꯨꯄꯥꯁꯨ ꯅꯨꯡꯁꯥꯗ ꯂꯦꯞꯄꯒ ꯂꯩꯌꯦ꯫
ꯅꯨꯡꯁꯥꯗ
ꯍꯣꯏ ꯂꯕꯨꯛꯇ ꯏꯁꯤꯡꯗꯣ ꯃꯤꯅ ꯍꯨꯔꯥꯜꯂꯦ ꯍꯥꯏꯌꯦ꯫
ꯑꯣ ꯆꯨꯝꯃꯦ - ꯆꯨꯝꯃꯦ ꯑꯗꯨꯒꯤꯅꯦ ꯑꯩꯈꯣꯏꯗ ꯑꯍꯤꯡ ꯍꯤꯡ ꯂꯦꯛꯅꯕ ꯑꯗꯨꯒ ꯑꯌꯨꯛꯇꯒꯤ ꯑꯗꯨꯝ ꯂꯩꯕꯗꯣ ꯏꯁꯤꯡ ꯍꯨꯔꯥꯟ ꯍꯨꯔꯥꯟꯕ ꯂꯩꯕꯅꯦꯕ ꯗꯨꯒꯤꯅꯦꯕ꯫
ꯑꯗꯨꯒꯤ ꯌꯨꯝꯗ ꯆꯠꯄꯁꯨ ꯐꯔꯛ ꯇꯥꯕꯒꯤ ꯂꯕꯨꯛꯇ ꯂꯧꯔꯤꯗ ꯐꯝꯃꯒ ꯂꯩꯌꯦ ꯍꯥꯏꯌꯦ꯫
ꯍꯣꯏ ꯇꯧꯕꯅꯦꯕ ꯑꯗꯨꯃꯥꯏꯅ
ꯅꯨꯡꯗꯤ ꯌꯥꯝ ꯅꯨꯡꯁꯤꯌꯦ ꯑꯩꯅ ꯃꯥꯕꯨ ꯉꯁꯥꯏꯁꯦ ꯀꯣ꯫
ꯍꯥꯥ
ꯉꯁꯥꯏꯁꯦ ꯑꯩꯅ ꯃꯥꯕꯨ ꯁꯥꯎꯕ
ꯎꯝ
ꯌꯨꯛꯇ ꯅꯨꯄꯤ ꯂꯥꯏꯛ ꯄꯤꯕꯒꯤꯀꯣ ꯍꯥꯟꯅꯒꯤ ꯃꯃꯥꯡꯉꯩꯒꯤ꯫ ꯑꯩꯖꯤ ꯌꯥꯝ ꯑꯣꯛꯇ꯭ꯔꯕ꯭ꯔꯣ ꯄꯛꯇ꯭ꯔꯕ꯭ꯔꯣ ꯇꯧꯔꯒ꯫
ꯃꯥꯅꯥ
ꯍꯣꯏ ꯑꯦ ꯅꯪ ꯌꯥꯝ ꯑꯣꯀꯦ ꯀꯩꯅꯣ ꯅꯪ ꯀꯩ ꯑꯗꯨꯒ ꯑꯩꯉꯣꯟꯗ ꯅꯪ ꯅꯨꯄꯥ ꯂꯩꯔꯒ ꯂꯩꯔꯦ ꯁꯦꯡꯅ ꯍꯥꯏꯌꯨ ꯌꯗ꯭ꯔꯣ ꯑꯗꯨꯝ ꯍꯥꯟꯅꯒꯤ ꯑꯗꯨꯝ ꯄꯨꯊꯣꯛ ꯈꯠꯅꯕ ꯍꯧꯔꯤꯁꯦ ꯀꯩꯒꯤꯅꯣ ꯍꯥꯏꯌꯦ
ꯢꯁ ꯑꯃ ꯅꯨꯄꯤꯗꯨꯗꯤ ꯇꯧꯔꯛꯑꯦ ꯍꯥꯏꯗꯨꯗꯤ
ꯑꯃ ꯅꯨꯄꯤꯗꯨꯁꯨ ꯀꯣꯜ ꯇꯧꯔꯛꯑꯦ ꯑꯗꯣ ꯑꯗꯨꯒꯤ ꯅꯠꯇꯕ ꯅꯨꯄꯤ ꯊꯥꯏꯅꯒꯤ ꯃꯣꯏ ꯑꯣꯖꯥ ꯍꯥꯟꯅꯒꯤ ꯃꯣꯏ ꯁ꯭ꯀꯨꯜꯗꯒꯤ ꯊꯣꯛꯈꯤꯕ ꯑꯗꯨꯒ ꯍꯧꯖꯤꯛꯅ ꯑꯣꯖꯥ ꯐꯣꯢꯔꯒ ꯂꯥꯛꯄ ꯂꯩꯁꯥꯕꯤ ꯑꯃ ꯂꯩꯕ ꯈꯪꯕ꯭ꯔꯥ
ꯑꯣ
ꯂꯩꯩꯁꯥꯕꯤꯅ ꯈꯟꯅꯩꯕ ꯗ꯭ꯔꯦꯁꯇꯨ ꯈꯔ
ꯑꯣ ꯑꯣ
ꯁꯤ ꯅꯨꯄꯤꯁꯦ ꯃꯥꯅ ꯂꯥꯏꯛ ꯄꯤꯔꯝꯃꯦꯕ ꯈꯪꯕ ꯊꯥꯏꯅ
ꯅꯪꯒꯤ ꯅꯨꯄꯥꯅ
ꯍꯣꯏ
ꯑꯣꯖꯥ ꯑꯣꯏꯗ꯭ꯔꯤꯉꯩ ꯃꯃꯥꯡꯗ
ꯑꯣ ꯑꯗꯨꯗꯤ ꯑꯩ ꯌꯥꯝ ꯁꯥꯎꯅꯤꯡꯉꯦꯕ ꯃꯥꯃꯥꯏ ꯈꯨꯃꯥꯡ ꯊꯥꯅꯤꯡꯕꯅ ꯍꯧꯖꯤꯛ ꯂꯣꯏꯔꯕꯝꯅꯦꯀꯣ ꯑꯩ
ꯍꯧꯖꯤꯛ ꯎꯝ ꯍꯣꯅꯦ ꯐꯣꯟ ꯐꯣꯟ
ꯇ꯭ꯔꯥꯏꯕꯂꯣ ꯍꯥꯏꯖꯦ
ꯑꯧ
ꯑꯦ ꯑꯗꯨꯒꯤ ꯅꯪ ꯉꯔꯥꯡ ꯍꯥꯡ ꯉꯔꯥꯡ ꯅꯪ ꯍꯪꯉꯛꯏꯗꯣ
ꯃꯥꯁꯥꯏ ꯃꯥꯁꯥꯏ ꯁꯤ
ꯑꯣ ꯑꯩ ꯀꯩꯅꯣꯝ ꯎꯠꯄꯤꯒꯦꯀꯣ
ꯔꯨꯝꯗ ꯂꯩꯔꯕꯣ
ꯍꯥꯥ
ꯑꯁ ꯀꯣꯛ ꯆꯤꯤꯑꯦ ꯌꯥꯝꯅ
ꯁꯥꯟꯅꯗ꯭ꯔꯕꯣ ꯑꯃꯗꯣ
ꯑꯥꯎ
ꯅꯪ ꯂꯩꯔꯕ꯭ꯔꯣ
ꯍꯣꯏ
ꯇꯨꯝꯈ꯭ꯔꯕ ꯃꯥ ꯑꯩꯩ ꯑꯄꯥꯟ ꯂꯩꯌꯦ ꯇꯥꯕ꯭ꯔꯣ ꯇꯥꯔ꯭ꯕꯣ ꯇꯥꯕ꯭ꯔꯣ ꯍꯜꯂꯣ
ꯍꯜꯂꯣ
ꯇꯥꯕ꯭ꯔꯣ
ꯇꯥꯢꯌꯦ
ꯑꯩ ꯌꯥꯝ ꯉꯥꯏ ꯑꯩꯒꯤ ꯁꯀ꯭ꯔꯤꯟꯁꯦ ꯀꯩꯅꯣꯝ ꯇꯧꯔꯦ ꯆꯠꯄꯒ ꯂꯩꯔꯦ
ꯃꯇꯝꯗꯣ ꯃꯥꯟꯅꯗ꯭ꯔꯦꯕ
ꯎꯝ ꯑꯃꯨ ꯇꯧꯕ ꯌꯥꯎꯕꯅꯦ ꯑꯗꯨꯃꯥꯏꯅ
ꯀꯔꯤ
ꯑꯃꯃꯨꯛ ꯇꯧꯕ ꯌꯥꯎꯕꯅꯦꯕ
ꯑꯗꯣ ꯍꯤꯠ ꯆꯠꯀꯦꯔꯣ
ꯆꯠꯀꯅꯤꯌꯦꯦ ꯀꯩꯁꯇꯧꯔꯦ
ꯇꯨꯝꯃꯨ ꯇꯨꯝꯃꯨ ꯑꯩꯁꯨ ꯇꯨꯝꯕ ꯂꯥꯛꯈ꯭ꯔꯒꯦ
ꯍꯣꯏ ꯍꯣꯏ ꯑꯗꯨꯗꯤꯀꯣ
ꯑꯣ ꯑꯣ ꯑꯣ